ꯍꯥꯥꯄ꯭ꯔꯣꯅ ꯇꯥꯔꯔꯕꯣ
ꯇꯥꯔꯦ ꯇꯥꯔꯦ
ꯑꯣ ꯑꯩꯁꯦ ꯅꯣꯏꯅ ꯑꯌꯥꯝꯕ ꯂꯨꯍꯣꯡꯗꯣꯔꯦꯅ ꯄꯥꯎ ꯇꯥꯏꯌꯦ ꯑꯩꯈꯣꯏ ꯏꯅꯦ ꯑꯃꯅ ꯍꯥꯏꯔꯛꯄ ꯍꯣꯡꯗꯣꯔꯔꯕꯣ ꯆꯨꯝꯕ꯭ꯔꯣ ꯆꯨꯝꯃꯦꯕ ꯅꯪ ꯊꯕꯛ ꯆꯤꯟꯕ꯭ꯔꯣ ꯀꯩꯅꯣ
ꯑꯩꯁꯦ ꯆꯤꯟꯗꯦꯗ ꯊꯕꯛꯇꯤ ꯀꯩꯁꯨꯝ
ꯑꯣ ꯋꯥ ꯋꯥꯔꯤꯁꯤ ꯂꯣꯏꯅ ꯑꯌꯥꯝꯕ ꯂꯨꯍꯣꯡꯗꯣꯔꯦꯅ ꯍꯥꯏꯕꯗꯣ ꯌꯧꯅꯤꯡꯉꯦꯕ ꯑ ꯀꯔꯝ ꯀꯥꯟꯗ ꯇꯥꯔꯤꯅꯣ ꯋꯥꯔꯤꯁꯦ
ꯎꯝ ꯃꯊꯪ ꯀꯩꯅꯣꯗ ꯃꯊꯪ ꯆꯍꯤꯗ ꯇꯥꯕꯅꯦꯕ ꯑꯗꯣ ꯃꯊꯪ ꯆꯍꯤꯗ ꯇꯥꯕꯁꯦ ꯠ ꯐꯦꯁꯇꯤ ꯋꯥꯠꯂꯤꯌꯦ ꯈꯔ ꯑꯗꯣ ꯅꯪꯗꯣ ꯂꯥꯛꯄꯒꯤ ꯑꯩꯁꯦ ꯅꯪꯉꯣꯟꯗꯁꯨ ꯄꯥꯎꯁꯦ ꯍꯥꯏꯔꯛꯀꯦꯅ ꯈꯜꯂꯝꯕꯅꯤ ꯑꯗꯣ ꯅꯪꯅ ꯐꯣꯟ ꯇꯧꯔꯛꯄ ꯆꯠ ꯆꯥꯔꯦ ꯑꯩ ꯅꯉꯣꯟꯗ ꯍꯥꯏꯒꯦꯅꯗꯤ ꯈꯜꯂꯝꯕꯅꯦꯕ ꯑꯗꯣ ꯅꯪ ꯂꯥꯛꯄꯁꯦ ꯀꯔꯝ ꯀꯥꯟꯗ ꯂꯥꯛꯀꯦ ꯍꯥꯏꯅꯣ
ꯑꯩꯁꯦ ꯈꯔ ꯋꯥꯠꯂꯤꯀꯥꯟꯗ ꯑꯗꯨꯝ ꯂꯥꯛꯑꯒꯦ ꯍꯥꯏꯗꯤ ꯂꯨꯍꯣꯡꯕꯒꯨꯝꯕ ꯌꯥꯎꯗꯕ ꯀꯨꯏꯦ ꯑꯩꯁꯦ ꯅꯣꯏꯗꯁꯨ ꯂꯥꯛꯇꯕ ꯀꯨꯏꯦꯗꯅ ꯃꯃꯥꯡ ꯂꯥꯛꯑꯝꯕꯗꯒꯤ ꯂꯥꯛꯈꯤꯗ꯭ꯔꯦꯗꯅ ꯑꯗꯨꯅꯅꯦ ꯍꯟꯗꯛꯇꯤ ꯅꯣꯏꯅ ꯑꯌꯥꯝꯕꯒꯤ ꯂꯨꯍꯣꯡꯕꯁꯦ ꯌꯥꯎꯕ ꯑꯣꯏꯅ ꯑꯩꯁꯦ ꯈꯔ ꯉꯟꯅ ꯂꯥꯛꯑꯒꯦ ꯑꯗꯨꯣ ꯅꯪꯅꯅꯦ ꯈꯔ ꯋꯥꯠꯂꯤꯀꯥꯟꯗ ꯑꯩꯁꯦ ꯃꯊꯪ ꯆꯍꯤꯅꯤꯅ ꯑꯩꯁꯦ ꯀꯥꯎꯊꯣꯛꯈꯤꯕ ꯌꯥꯏꯑꯕꯀꯣ ꯑꯗꯨ ꯅꯪꯅ ꯈꯔ ꯋꯥꯠꯂꯤꯀꯥꯟꯗ ꯑꯩꯉꯣꯟꯗ ꯃꯔꯣꯟꯗꯣ ꯍꯥꯏꯔꯛꯑꯣ
ꯍꯥꯏꯔꯛꯀꯦ ꯑꯗꯨꯕꯨꯗꯤ ꯑꯗꯣ ꯅꯪꯁꯦ ꯀꯩꯅꯣ ꯇꯧꯕꯅꯦ ꯍꯥꯏꯗꯤ ꯍꯩꯖꯤꯡ ꯀꯩꯀꯥꯒꯤ ꯃꯃꯥꯡꯗꯒꯤ ꯂꯥꯛꯑꯣꯕ ꯍꯥꯏꯗꯤ ꯍꯩꯖꯤꯡ ꯅꯨꯃꯤꯠꯇ ꯅꯠꯇ꯭ꯔꯒ ꯅꯣꯡ ꯋꯥꯠꯂꯤꯀꯥꯟꯗ ꯂꯥꯛꯄꯗꯨꯗꯤ ꯑꯗꯨꯃꯥꯏꯅ ꯂꯥꯛꯇꯤ ꯁꯔꯨꯛ ꯍꯥꯏꯗꯤ ꯈꯔ ꯉꯟꯅ ꯂꯥꯛꯍꯟꯅꯤꯡꯕ ꯍꯥꯏꯔꯦ ꯍꯥꯏ ꯇꯥꯔꯦ ꯑꯩꯅ ꯍꯥꯏꯗꯤ ꯊꯕꯛ ꯏꯕꯛꯇꯣ ꯑꯗꯨꯝ ꯇꯧꯃꯤꯟꯅꯕ ꯌꯥꯏꯗꯅ ꯏꯕꯥꯅꯤ ꯄꯨꯜꯂꯒ ꯑꯗꯣ ꯑꯩꯅ ꯏꯃꯥꯟꯅꯕꯤ ꯑꯇꯣꯞꯄ ꯑꯃꯅꯤꯁꯨ ꯀꯧꯁꯦꯔꯥ ꯍꯥꯏꯅ ꯈꯟꯕꯅꯦꯕ ꯊꯕꯛꯇꯣ ꯌꯥꯝꯕꯅꯤꯅ ꯂꯨꯍꯣꯡꯕ ꯍꯥꯏꯁꯤꯗꯤ ꯊꯕꯛꯁꯦ ꯑꯗꯨꯝ ꯑꯃ ꯅꯠꯇ꯭ꯔꯦ ꯑꯃ ꯃꯌꯥꯝ ꯆꯤꯜꯂꯛꯀꯗꯣꯏꯅꯤꯅ ꯃꯤꯗꯣ ꯌꯥꯝꯃꯒ ꯍꯥꯏꯗꯤ ꯑꯩꯉꯣꯟꯗ ꯀꯣꯝꯗꯣꯏꯅꯤꯗꯅ ꯑꯗꯨꯗꯨꯒꯤ ꯊꯕꯛꯇꯨꯁꯨ ꯇꯧꯃꯤꯟꯅꯅꯕ ꯍꯥꯏꯅ ꯑꯩꯁꯦ ꯅꯪ ꯂꯥꯛꯇꯣꯏꯗꯤ ꯀꯩꯅꯣ ꯈꯔ ꯉꯟꯅ ꯑꯗꯨꯝ ꯂꯥꯛꯑꯣꯕ ꯍꯥꯏꯗꯤ ꯍꯌꯦꯡ ꯍꯩꯖꯤꯡꯅꯦ ꯈꯣꯠꯄꯅꯦ ꯍꯥꯏꯕ ꯀꯥꯟꯗ ꯂꯥꯛꯀꯅꯣꯕ ꯅꯨꯃꯤꯠ ꯅꯤꯅꯤ ꯍꯨꯝꯅꯤ ꯋꯥꯠꯂꯤꯀꯥꯟꯗ ꯑꯣꯏꯅ ꯂꯥꯛꯑꯣꯕ
ꯍꯣꯏ ꯂꯥꯛꯀꯦ ꯑꯩꯁꯦ ꯊꯕꯛꯇꯨ ꯁꯣꯟꯕ ꯁꯤꯟꯗꯣꯛꯑꯒꯦ ꯍꯥꯏꯗꯤ ꯈꯔ ꯉꯟꯅ ꯂꯥꯛꯄꯗꯨꯣ ꯌꯥꯅꯕ ꯍꯥꯏꯗꯤ ꯂꯨꯍꯣꯡꯕ ꯍꯥꯏꯁꯦ ꯃꯤ ꯌꯥꯝꯃꯒꯅ ꯅꯨꯡꯉꯥꯏꯕꯅꯦꯕ ꯍꯥꯏꯗꯤ ꯄꯣꯠ ꯆꯩꯩ ꯅꯨꯡ ꯄ꯭ꯂꯥꯎ ꯅꯨꯡ ꯍꯥꯟꯕꯕꯨ ꯑꯣꯏꯔꯣ ꯃꯤ ꯈꯔ ꯌꯥꯝꯕꯗꯤ ꯊꯕꯛꯇꯨ ꯃꯉꯝ ꯆꯠ ꯂꯤꯗꯅ ꯍꯥꯏꯗꯤ ꯅꯣꯏꯁꯨꯗꯤ ꯃꯤ ꯌꯥꯝꯃꯝꯒꯅꯤꯕ ꯍꯥꯏꯗꯤ ꯃꯤ ꯃꯌꯥꯝ ꯂꯥꯛꯇꯣꯔꯤꯕꯅꯤꯅ ꯊꯕꯛꯇꯣ ꯌꯥꯅꯕ ꯑꯗꯨꯗ ꯅꯣꯏ ꯌꯨꯝ ꯅꯣꯡꯉꯥꯗꯤ ꯁꯦꯝꯃꯕꯣ ꯀꯃꯥꯏꯅ ꯇꯧꯒꯦ ꯍꯥꯟꯅꯒꯤ ꯌꯨꯝꯗꯨꯗ ꯑꯗꯨꯝ ꯑꯣꯏꯗꯣꯔꯤꯕ꯭ꯔꯥ ꯅꯠꯇ꯭ꯔꯒ ꯑꯅꯧꯕ ꯁꯦꯝꯕ꯭ꯔꯣ
ꯑꯅꯧꯕ ꯁꯦꯝꯕ ꯍꯥꯏꯁꯦ ꯑꯩꯈꯣꯏ ꯌꯌꯨꯝ ꯑꯃ ꯀꯟꯅ ꯁꯦꯝꯖꯤꯜꯂꯤꯑꯕ ꯍꯟꯗꯛ ꯅꯧꯅ ꯁꯥꯒꯠꯄꯅꯦꯕ ꯑꯗꯨ ꯂꯣꯏꯗꯤ ꯂꯣꯏꯁꯤꯜꯂꯛꯀꯗꯧꯔꯦ ꯍꯥꯏꯕꯗꯤ ꯃꯊꯪ ꯆꯍꯤ ꯑꯣꯏꯕꯅꯤꯅ ꯂꯨꯍꯣꯡꯕꯁꯦ ꯍꯟꯗꯛꯇꯤ ꯌꯨꯝꯁꯤꯗ ꯄꯩꯁꯥꯁꯦ ꯐꯅꯌꯥꯝ ꯊꯥꯗꯔꯒ ꯖꯔ ꯖꯔ ꯂꯣꯏꯅꯕꯥꯏꯅ ꯊꯨꯅ ꯂꯣꯏꯁꯤꯟꯅꯕ ꯍꯥꯏꯅꯅꯦ ꯄꯩꯁꯥꯁꯦ ꯑꯌꯥꯝꯕꯗꯨꯗ ꯑꯌꯥꯝꯕ ꯊꯥꯗꯔꯦꯕ ꯑꯗꯣ ꯑꯌꯥꯝꯕꯅ ꯃꯤꯁꯇ꯭ꯔꯤꯁꯤꯡꯁꯤꯁꯨ ꯍꯥꯏꯗꯤ ꯃꯁꯥ ꯉꯝꯃꯛꯇꯕ ꯈꯣꯠꯇꯕ ꯑꯗꯨꯝ ꯌꯥꯎꯋꯗꯅ ꯑꯗꯨꯗꯨꯅ ꯄꯥꯛꯔꯅ ꯂꯥꯛꯇꯕ ꯌꯥꯎꯕꯁꯦ ꯍꯥꯏꯗꯤ ꯊꯕꯛꯁꯦ ꯑꯗꯨꯝ ꯃꯅꯤꯡ ꯍꯟꯕꯩ ꯇꯥꯏꯞꯇ ꯑꯗꯨꯝ ꯇꯞꯅ ꯇꯞꯅ ꯆ ꯀꯩ ꯇꯥꯏꯞ ꯇꯧꯕ ꯍꯟꯗꯛꯁꯤꯅ ꯑꯃꯨꯛ ꯑꯗꯨꯗꯨꯅ ꯌꯨꯝꯗꯨꯕꯨꯗꯤ ꯑꯗꯨꯝ ꯁꯥꯕꯗꯤ ꯂꯣꯏꯁꯤꯜꯂꯛꯂꯤꯕ ꯈꯔ ꯀꯩꯅꯣ ꯈꯛꯇ ꯉꯥꯏꯔꯦ ꯏꯁꯇꯦꯔ ꯀꯩꯀꯥ ꯍꯥꯞꯇꯧꯕ ꯈꯛꯇ ꯉꯥꯏꯔꯕꯅꯦꯕ ꯋꯥꯜ ꯀꯩꯀꯥ ꯈꯥꯕ ꯈꯣꯠꯄ ꯂꯣꯏꯅ ꯂꯣꯏꯔꯦꯕ ꯑꯗꯨꯒꯤꯗꯤ ꯑꯣ ꯀꯩꯁꯨ ꯃꯊꯪ ꯆꯍꯤ ꯍꯥꯏꯁꯦ ꯃꯊꯪ ꯆꯍꯤ ꯃꯊꯪ ꯆꯍꯤ ꯌꯧꯗ꯭ꯔꯤꯀꯥꯟꯗ ꯑꯗꯨꯝ ꯂꯣꯏꯁꯤꯟꯕꯁꯨ ꯌꯥꯏꯑ ꯌꯨꯝꯗꯨꯗꯤ ꯍꯥꯏꯗꯤ ꯔꯪ ꯀꯩꯀꯥꯁꯨ ꯑꯃꯨꯛ ꯁꯪꯂꯛꯈꯤꯗꯣꯏꯅꯤꯅ ꯑꯗꯨ ꯃꯌꯥꯝ ꯑꯃ ꯀꯩꯅꯣ ꯇꯧꯔꯛꯈꯤꯗꯣꯏꯅꯤꯅ ꯑꯗꯨꯃꯥꯏꯅ ꯀꯩꯅꯣ ꯇꯧꯗꯣꯏꯅꯤ
ꯑꯣ ꯐꯔꯦ ꯐꯔꯦ ꯑꯗꯨꯗꯤ ꯍꯥꯟꯅ ꯌꯨꯝꯗꯨꯗꯤ ꯅꯣꯏꯒꯤꯗꯣ ꯍꯥꯏꯗꯤ ꯃꯜꯂꯦꯗꯅ ꯑꯗꯨꯅ ꯑꯅꯧꯕ ꯁꯥꯕꯗꯨꯅ ꯑꯅꯧꯕ ꯁꯥꯕ ꯍꯥꯏꯁꯤꯦ ꯅꯣꯏ ꯑꯌꯥꯝꯕꯒꯤ ꯀꯥ ꯈꯛ ꯑꯣꯏꯗꯣꯏꯔꯥ ꯅꯠꯇ꯭ꯔꯒ ꯅꯣꯏ ꯃꯥꯥꯑꯣ ꯑꯣꯏ ꯑꯗꯒꯤ ꯅꯣꯏꯒꯤꯁꯨ ꯌꯥꯎꯔꯤꯔꯣ
ꯄꯨꯜꯂꯞꯀꯤꯅꯦꯗ ꯍꯥꯏꯗꯤ ꯁꯥꯔꯤꯀꯥꯟꯗ ꯁꯥꯍꯧꯕꯅ ꯐꯔ ꯍꯥꯏꯅ ꯍꯥꯏꯗꯤ ꯃꯆꯤꯠ ꯃꯆꯤꯠ ꯑꯗꯨꯃꯥꯏꯅ ꯁꯥ ꯂꯩꯗꯣꯏ ꯁꯔꯨꯛ ꯍꯥꯏꯅ ꯄꯨꯜꯂꯞꯀꯤ ꯑꯣꯏꯅ ꯑꯗꯨꯝ ꯁꯥꯔꯦꯕ ꯄꯨꯂꯞ ꯍꯣꯡꯖꯤꯟꯕ ꯌꯥꯅꯕ ꯃꯑꯣꯡꯗ ꯑꯗꯨꯗꯨꯅ ꯌꯨꯝꯗꯣ ꯍꯧꯖꯤꯛ ꯍꯧꯖꯤꯛ ꯑꯩꯈꯣꯏ ꯍꯥꯟꯅ ꯂꯩꯅꯔꯝꯕ ꯌꯨꯝ ꯑꯗꯣ ꯁꯤꯗꯣꯛꯏꯦꯕ ꯇꯪꯈꯥꯏ ꯑꯃ ꯁꯤꯔꯒ ꯍꯧꯖꯤꯛꯀꯤꯁꯦ ꯇꯧꯔꯒ ꯁꯥꯕꯅꯦꯕ ꯑꯩꯈꯣꯏꯕꯣꯛꯈꯣꯏ ꯂꯩꯔꯝꯕꯗꯣ ꯑꯗꯨ ꯀꯩꯀꯥꯗꯨꯁꯨ ꯂꯣꯏꯅ ꯁꯤꯗꯣꯛꯈ꯭ꯔꯦꯕ ꯃꯣꯏ ꯖꯒꯥꯗꯣ ꯑꯩꯈꯣꯏꯒꯤ ꯃꯄꯥ ꯇꯥꯕꯒꯤ ꯂꯣꯏꯅ ꯁꯤꯗꯣꯛꯑꯒ ꯑꯗꯨꯗꯒꯤ ꯁꯥꯕ ꯍꯧꯔꯛꯄꯅꯦꯕ ꯑꯗꯣ ꯍꯧꯖꯤꯛ ꯍꯧꯖꯤꯛ ꯁꯤꯅ ꯃꯇꯦꯛ ꯑꯃꯈꯛꯇꯪ ꯁꯤꯗꯣꯛꯇꯕꯤꯗ ꯊꯝꯃꯦꯕ ꯑꯗꯨꯗꯩꯗꯅꯦꯕ ꯑꯩꯈꯣꯏꯅ ꯂꯩꯅꯔꯤꯁꯤꯅ ꯍꯧꯖꯤꯛꯁꯦ ꯑꯗꯣ ꯌꯨꯝꯁꯦ ꯑꯗꯨꯝ ꯁꯥꯕꯗꯤ ꯂꯣꯏꯁꯤꯜꯂꯛꯇꯧꯔꯕꯅꯤꯅ ꯑꯗꯨꯝ ꯁꯥꯕ ꯂꯣꯏꯕꯒ ꯔꯪ ꯀꯩꯀꯥ ꯍꯦꯛ ꯁꯪꯕꯒ ꯅꯠꯇ꯭ꯔ꯭ꯔꯁꯨ ꯑꯗꯨꯝꯗ꯭ꯔꯤꯀꯥꯟꯗ ꯈ ꯀꯩꯅꯣꯕ ꯍꯥꯏꯗꯤ ꯍꯧꯖꯤꯛ ꯍꯧꯖꯤꯛ ꯂꯩꯔꯤꯁꯤꯁꯨ ꯌꯥꯝ ꯄꯤꯛꯑꯒ ꯌꯥꯝ ꯑꯩꯈꯣꯏꯗ ꯆꯤꯟꯁꯨ ꯆꯤꯜꯂꯦꯗꯅ ꯁꯥꯅ ꯁꯥꯕꯒ ꯑꯣꯝꯆꯥꯡꯅꯔꯒ ꯑꯗꯒꯤ ꯖꯤꯡꯒꯕꯨ ꯀꯩꯕꯨ ꯈꯥꯖꯤꯜꯂꯒ ꯂꯩꯕꯅꯤꯅ ꯑꯩꯈꯣꯏꯗ ꯁꯥꯕꯅꯤꯅ ꯍꯥꯏꯅ ꯑꯩꯈꯣꯏ ꯃꯥꯅ ꯀꯩꯅꯣ ꯇꯧꯔꯒ ꯍꯦꯛ ꯂꯣꯏꯁꯟꯕꯒ ꯑꯗꯨꯝ ꯍꯣꯡꯖꯤꯜꯂꯁꯦ ꯈꯣꯠꯂ ꯇꯁꯦꯟꯅ
ꯍꯣꯏ ꯑꯗꯨꯃꯥꯏꯅ ꯍꯣꯡꯖꯤꯜꯂ ꯂꯩꯕꯗꯨꯅ ꯐꯔꯦ ꯍꯥꯟꯅꯩꯗꯨ ꯆꯤꯜꯂꯕꯅꯤꯅ ꯍꯥꯏꯗꯤ ꯃꯧ ꯂꯥꯛꯄꯗꯩꯗꯤ ꯃꯧꯒꯤ ꯀꯥ ꯍꯥꯏꯕ ꯑꯃ ꯂꯩꯈ꯭ꯔꯅꯤ ꯅꯣꯏ ꯑꯃꯨꯛ ꯇꯣꯉꯥꯟ ꯇꯣꯉꯥꯟ ꯂꯩꯈ꯭ꯔꯗꯣꯏꯅꯤꯗꯅ ꯍꯥꯏꯗꯤ ꯄꯣꯠ ꯆꯩ ꯃꯌꯥꯝ ꯄꯨꯔꯛꯇꯣꯏꯅꯤꯅ ꯀꯥꯗꯨ ꯆꯥꯎꯗꯕꯗꯤ ꯌꯥꯔꯣꯏꯕ ꯑꯗꯨꯗ ꯅꯣꯏꯒꯤ ꯂꯨꯍꯣꯡꯕꯒꯤ ꯄ꯭ꯂꯥꯎ ꯅꯨꯡ ꯑꯗꯨꯗꯤ ꯌꯨꯝꯗ ꯍꯥꯟꯕꯤ ꯇꯧꯗꯣꯏꯗꯥ ꯅꯠꯇ꯭ꯔꯒ ꯍꯧꯖꯤꯛꯀꯥꯟꯗꯤ ꯍꯥꯏꯗꯤ ꯄꯨꯜꯂꯞ ꯂꯩꯕꯤ ꯑꯣꯏꯔꯁꯨ ꯌꯥꯏꯗꯅ ꯑꯗꯨꯃꯥꯏꯅ ꯇꯧꯗꯣꯏꯔꯣ
ꯑꯩꯈꯣꯏꯒꯤꯁꯦ ꯑꯗꯨꯝ ꯏꯁꯥꯅ ꯑꯣꯏꯅ ꯌꯨꯝꯗ ꯑꯣꯏꯅ ꯁꯦꯝꯕꯅ ꯐꯩ ꯍꯥꯏꯅ ꯈꯟꯕ ꯀꯩꯒꯤꯅꯣ ꯍꯥꯏꯔꯒ ꯃꯤꯉꯣꯟꯗꯩ ꯑꯗꯨꯃꯥꯏꯅ ꯂꯩꯊꯣꯛ ꯂꯩꯁꯤꯟ ꯇꯧꯗꯣꯏ ꯁꯔꯨꯛ ꯏꯁꯥꯒꯤ ꯌꯨꯝꯗ ꯑꯗꯨꯝ ꯃꯆꯤ ꯑꯃꯝꯗ ꯖꯒꯥ ꯑꯇꯣꯞꯄ ꯍꯥꯏꯗꯤ ꯈꯔ ꯑꯍꯥꯡꯕ ꯑꯝꯗ ꯈꯥꯖꯤꯜꯂꯒ ꯖꯤꯡꯒ ꯀꯩꯀꯥꯅ ꯈꯥꯖꯤꯜꯂ ꯈꯣꯠꯂꯒ ꯑꯗꯨꯃꯥꯏꯅ ꯍꯧꯕꯅ ꯐꯩꯌꯦꯕ ꯍꯥꯏꯗꯤ ꯑꯃꯨꯛ ꯀꯣꯟꯅꯗ꯭ꯔꯦ ꯍꯥꯏꯔꯁꯨ ꯑꯃꯨꯛ ꯁꯠꯂꯥꯎ ꯊꯣꯡꯒꯠꯄ ꯌꯥꯏꯗꯅ ꯃꯤꯗꯣ ꯈꯔ ꯌꯥꯝꯅ ꯑꯗꯨꯝ ꯃꯤ ꯑꯃꯅꯤ ꯈꯔ ꯍꯦꯟꯅ ꯊꯝꯃꯒ ꯑꯗꯨꯋꯥꯏ ꯃꯐꯝꯗꯨꯗ ꯕꯥꯃꯣꯟ ꯀꯩꯀꯥꯗꯣ ꯊꯝꯃꯒ ꯑꯗꯨꯃꯥꯏꯅ ꯑꯣꯏꯅ ꯇꯧꯁꯦꯅ ꯑꯩꯈꯣꯏ ꯃꯥ ꯍꯣꯏ ꯄꯨꯂꯞ ꯍꯥꯏꯅꯕꯅꯦꯕ ꯏꯌꯥꯝꯕꯒ ꯇꯧꯔꯒ
ꯑꯣ ꯑꯗꯨ ꯑꯗꯨꯅ ꯐꯩꯌꯦ ꯍꯥꯏꯗꯤ ꯃꯤꯒꯤꯗ ꯅꯦꯛꯄ ꯍꯥꯏꯕꯗꯣ ꯍꯥꯎꯗꯕꯁꯨ ꯌꯥꯎꯋꯦꯗꯅ ꯍꯥꯏꯗꯤ ꯑꯩꯈꯣꯏ ꯅꯍꯥꯟꯃꯨꯛ ꯃꯤ ꯑꯃꯒꯤ ꯇꯧꯋꯦꯕꯀꯣ ꯑꯗꯣ ꯃꯣꯏꯅꯅꯦ ꯍꯦꯛꯇ ꯌꯥꯝ ꯍꯥꯎꯇꯅ ꯆꯥꯛꯀꯗꯨ ꯆꯦꯡ ꯆꯪꯉ ꯈꯣꯠꯂꯒ ꯑꯗꯨꯃꯥꯏꯅ ꯄꯤꯔꯛꯑꯦ ꯏꯁꯥꯅ ꯇꯧꯖꯕ ꯍꯥꯏꯗꯨꯅ ꯏꯁꯥꯅ ꯃꯔꯥꯡ ꯀꯥꯏꯅ ꯍꯥꯞꯅꯤꯡꯉꯦ ꯍꯥꯏꯔꯁꯨ ꯍꯥꯏꯗꯤ ꯈꯔ ꯌꯥꯝ ꯇꯧꯤꯅꯦ ꯇꯧꯔꯒ ꯈꯤꯇꯪꯅ ꯇꯧꯕꯗꯨꯗꯤ ꯐꯖꯗꯦꯗꯅ ꯑꯗꯨꯅ ꯍꯥꯏꯗꯤ ꯃꯌꯥꯝ ꯈꯔ ꯌꯥꯝꯅ ꯍꯥꯞꯄꯒ ꯇꯧꯕꯗꯨꯅ ꯐꯩ ꯑꯗꯨ ꯅꯪ ꯐꯤꯒꯗꯤ ꯅꯪꯅ ꯍꯥꯏꯗꯤ ꯃꯣꯏ ꯂꯨꯍꯣꯡꯕꯒꯤ ꯅꯣꯏꯅꯌꯥꯝ ꯑꯃꯒꯤꯒꯤ ꯃꯃꯥꯡꯗ ꯆꯥꯇ꯭ꯔꯥ ꯄꯨꯕ ꯍꯥꯏꯒꯗ꯭ꯔꯥ ꯑꯗꯨꯒꯗꯤ ꯅꯪꯅ ꯄꯨꯗꯣꯏꯔꯥ ꯀꯃꯥꯏꯅ ꯇꯧꯗꯣꯏꯅꯣ
ꯑꯗꯨꯗꯣ ꯑꯩꯅ ꯃꯆꯦ ꯍꯥꯏꯗꯤ ꯃꯆꯤꯟ ꯃꯅꯥꯎꯗ ꯅꯤꯉꯣꯟꯗ ꯍꯥꯏꯗꯤ ꯑꯗꯨꯃꯥꯏꯅ ꯌꯥꯎꯔꯒꯗꯤ ꯑꯗꯨꯅ ꯄꯨꯐꯝ ꯊꯣꯛꯑꯦ ꯈꯣꯠꯂꯦꯅ ꯑꯗꯨꯃꯥꯏꯅ ꯍꯥꯏꯅꯩꯌꯦꯕ ꯑꯗꯣ ꯑꯩꯅ ꯑꯃꯨꯛ ꯍꯥꯏꯗꯤ ꯄꯥꯝꯗꯕ ꯍꯥꯏ ꯇꯥꯔꯦ ꯀꯩꯒꯤꯅ ꯍꯥꯏꯔꯒ ꯑꯗꯨꯃꯥꯏꯅ ꯖꯇ꯭ꯔꯥ ꯄꯨꯔꯛꯄ ꯍꯥꯏꯁꯦ ꯑꯗꯨꯝ ꯈꯔ ꯀꯦ ꯈꯣꯠꯂꯒ ꯑꯗꯒꯤ ꯃꯣꯏ ꯐꯣꯇꯣ ꯍꯥꯏꯕ ꯑꯃꯁꯨ ꯂꯥꯛꯏ ꯑꯩꯅ ꯍꯥꯏꯁꯦ ꯐꯣꯇꯣ ꯀꯩꯀꯥꯁꯨ ꯁꯣꯏꯅꯝꯃꯛꯀꯅꯤ ꯑꯗꯨꯅ ꯑꯩꯅ ꯑꯗꯨ ꯅꯝꯕꯗꯣ ꯇꯟꯕꯒꯤ ꯑꯩꯁꯦ ꯄꯥꯝꯗꯕ ꯍꯥꯏ ꯇꯥꯔꯦ ꯑꯗꯨꯅ ꯀꯩꯅꯣ ꯇꯧꯁꯤꯔ ꯍꯥꯏꯅ ꯑꯩꯈꯣꯏ ꯕꯥꯒꯤ ꯃꯅꯥꯎꯎꯨꯄꯥꯒꯤ ꯃꯆꯥꯅꯨ ꯄꯤꯗꯣ ꯑꯗꯨꯗꯣ ꯑꯩꯅ ꯄꯣꯛꯍꯟꯁꯤꯔꯥ ꯍꯥꯏꯅ ꯑꯩꯅ ꯑꯗꯨꯃꯥꯏꯅ ꯈꯟꯕꯅꯦꯕ ꯑꯩꯅ ꯇꯧꯕꯗꯤ ꯇꯜꯂꯦꯕ ꯑꯗꯨ ꯆꯖꯇ꯭ꯔꯥꯄꯣꯛꯗ ꯍꯥꯏꯗꯤ ꯃꯣꯏ ꯐꯣꯇꯣ ꯀꯩꯀꯥꯟꯅꯝꯕꯗꯣ ꯄꯥꯝꯗꯕꯩꯒꯤ ꯊꯤꯅ ꯇꯥꯔꯗꯤ ꯇꯜꯂꯦꯗꯅ ꯐꯣꯇꯣꯗꯣ ꯑꯗꯨ ꯄꯥꯝꯗꯕꯩꯅꯦꯕ ꯑꯗꯣ ꯑꯩ ꯃꯉꯣꯟꯗꯗꯤ ꯍꯥꯏꯐꯦꯠꯇꯦ ꯍꯥꯏꯕꯗꯤ ꯃꯥ ꯑꯣꯏꯅ ꯄꯨ ꯈꯣꯠꯂꯣ ꯍꯥꯏꯅ ꯃꯥꯅ ꯃꯥꯁꯨ ꯇꯠꯂꯦ ꯈꯣꯠꯂꯦꯅ ꯃꯥꯁꯦ ꯑꯃꯨꯛ ꯍꯩꯖꯤꯜꯂꯛꯄ ꯑꯩꯁꯦ ꯑꯗꯨꯒꯤꯁꯨ ꯃꯊꯥꯁꯦ ꯁꯥꯔꯝꯕꯅꯦꯕ
ꯄꯨ ꯀꯩꯅꯣ ꯍꯥꯏꯗꯤ ꯅꯣꯏꯅ ꯑꯌꯥꯝꯕ ꯃꯈꯛꯇꯅꯤꯅ ꯅꯪ ꯄꯣꯛꯅꯤꯡꯅꯕꯁꯨꯅꯤꯅ ꯍꯥꯏꯗꯤ ꯑꯇꯣꯞꯄ ꯅꯪ ꯍꯌꯦꯡ ꯄꯨꯅꯤꯡꯉꯛꯀꯦ ꯍꯥꯏ ꯀꯥꯟꯗ ꯄꯨꯔꯉꯥꯏ ꯂꯩꯔꯔꯣꯏ ꯑꯗꯨꯅ ꯑꯃꯨꯛꯇꯪ ꯑꯣꯏꯔꯁꯨ ꯄꯨꯈꯣꯏꯅꯣ ꯍꯣꯇꯣꯒꯤꯕꯨ ꯀꯩꯅꯣ ꯑꯗꯨꯝ ꯍꯧꯖꯤꯛꯀꯥꯟꯗꯤ ꯃꯦꯀꯞꯀꯤ ꯃꯤꯅ ꯑꯗꯨꯝ ꯀꯦꯔꯒ ꯐꯖꯔꯗ꯭ꯔꯣ ꯑꯗꯨꯗ ꯄꯨ ꯍꯥꯏꯗꯤ ꯐꯤ ꯅꯨꯡꯗ ꯐꯖꯕ ꯑꯃ ꯂꯩꯔꯣ ꯋꯥꯠꯂꯤꯀꯥꯟꯗꯩ ꯈꯔ ꯍꯦꯟꯅ ꯅꯪꯅ ꯐꯖꯕ ꯑꯃ ꯁꯤꯡꯉꯣ ꯑꯗꯨꯒ ꯄꯨꯋꯣ
ꯍꯣꯏ ꯑꯩꯁꯦ ꯑꯗꯨꯁꯨ ꯈꯟꯕ ꯍꯥꯏꯗꯤ ꯏꯌꯥꯝꯕ ꯃꯥ ꯈꯛ ꯑꯣꯏꯕꯅꯤꯅꯀꯣ ꯑꯅꯤ ꯑꯍꯨꯝꯁꯨꯕ ꯑꯣꯏꯗꯤ ꯈꯔꯁꯨ ꯐꯕ ꯃꯥ ꯈꯛ ꯑꯣꯏꯕꯅꯤꯅ ꯑꯗꯒꯤ ꯅꯤꯉꯣꯟꯜꯁꯨ ꯑꯩꯈꯛ ꯑꯗꯨꯃꯥꯏꯅ ꯌꯥꯎꯕꯅꯤꯅ ꯑꯩꯈꯣꯏ ꯃꯥꯍꯣꯏꯅꯁꯨ ꯑꯩ ꯄꯨꯍꯟꯅꯤꯡꯕꯒꯤ ꯃꯑꯣꯡꯗ ꯍꯥꯏꯕ ꯍꯥꯏ ꯇꯔꯦ ꯑꯗ ꯑꯩꯅ ꯑꯃꯨꯛ ꯐꯣꯇꯣꯒꯤ ꯅꯦꯕ ꯑꯣꯕ ꯍꯥꯏꯇꯥꯔꯦ ꯀꯩꯁꯨ ꯇꯨꯡ ꯀꯣꯟ ꯃꯤꯒꯤꯗ ꯀꯩꯁꯨ ꯄꯨꯒꯦ ꯍꯥꯏꯕꯗꯤ ꯌꯥꯔꯛꯑꯣꯏꯗꯅ ꯃꯤ ꯃꯆꯤꯟ ꯃꯅꯥꯎ ꯂꯩꯕꯅꯤꯅ ꯃꯤ ꯑꯇꯣꯞꯄꯅ ꯃꯣꯏꯁꯨ ꯃꯁꯥ ꯃꯁꯥꯅ ꯇꯧꯅꯤꯡꯉꯛꯀꯅꯤ ꯑꯗꯨꯗꯨꯅ ꯑꯩꯁꯦ ꯑꯗꯨꯃꯥꯏꯅ ꯑꯃꯨꯛ ꯈꯜꯂꯕ ꯑꯗꯨꯗꯨꯅ ꯑꯩꯁꯦ ꯏꯁꯥ ꯑꯩ ꯑꯗꯨꯝ ꯄꯨꯔꯒꯦꯗ ꯍꯥꯏꯅ ꯑꯩꯁꯦ ꯑꯃꯨꯛ ꯈꯜꯂꯕ ꯑꯗꯣ ꯀꯩꯅꯣ ꯇꯧꯕꯅꯦ ꯐꯤꯔꯣꯜꯁꯦ ꯍꯥꯏꯗꯤ ꯅꯨꯃꯤꯠꯇꯨꯗ ꯖꯇ꯭ꯔꯥ ꯄꯨꯕꯗ ꯁꯦꯠꯇꯣꯔꯤꯕ ꯐꯤꯔꯣꯣꯟꯁꯦ ꯑꯩ ꯑꯁꯤꯁꯦ ꯀꯔꯤ ꯃꯆꯨ ꯁꯦꯠꯁꯤꯅꯣ ꯀꯔꯝꯕꯅ ꯐꯖꯗꯣꯏꯅꯣ ꯍꯥꯏꯁꯦ ꯑꯁꯤꯒꯤꯁꯨ ꯈꯜꯂꯝꯕꯅꯦꯕ ꯅꯪꯒ ꯇꯧꯔꯒ ꯈꯔ ꯈꯟꯃꯤꯟꯅꯁꯔ ꯈꯣꯠꯁꯔ ꯍꯥꯏꯅ ꯑꯩꯁꯦ ꯅꯪꯉꯣꯟꯗ ꯍꯥꯏꯐꯦꯠ ꯆꯥꯎꯔꯥꯛꯄ ꯑꯃ ꯍꯪꯒꯦ ꯑꯩꯉꯣꯟꯗ ꯄꯛꯀꯗꯕ ꯃꯑꯣꯡꯗ ꯍꯥꯏꯅ ꯐꯨꯔꯤꯠꯇꯨꯁꯨ ꯇꯨꯅꯤꯡꯕ ꯍꯥꯏꯇꯥꯔꯦ ꯕ꯭ꯂꯥꯎꯁꯇꯣ ꯑꯗꯨꯗꯨꯅ ꯗꯤꯖꯥꯏꯟ ꯀꯩꯀꯥꯗꯣ ꯅꯪꯉꯣꯟ ꯅꯪꯒ ꯇꯥꯟꯅꯔꯒ ꯅꯪꯉꯣꯟꯗ ꯍꯥꯏꯔꯒ ꯏꯕꯥꯅꯤ ꯇꯥꯟꯅꯔꯒ ꯍꯥꯏꯐꯦꯠ ꯑꯩꯉꯣꯟꯗ ꯆꯥꯟꯅꯒ ꯐꯠꯇꯕꯗꯣ ꯌꯦꯡꯁꯦꯅ ꯍꯥꯏꯒꯦ ꯇꯧꯔꯝꯕꯅꯦꯕ ꯑꯩꯗꯣ
ꯍꯣꯏ ꯑꯗꯨꯅꯦ ꯌꯦꯡꯁꯦ ꯍꯥꯏꯗꯤ ꯑꯗꯨ ꯑꯗꯨꯒꯤꯗꯨꯗꯤ ꯐꯅꯦꯛꯀꯥ ꯑꯗꯨ ꯃꯆꯨꯝ ꯅꯥꯏꯕ ꯈꯣꯠꯄꯗꯨ ꯌꯥꯔꯣꯏꯑꯕ ꯑꯗꯨꯅꯅꯦ ꯑꯉꯧꯕ ꯍꯥꯏꯒꯗꯧꯔꯦ ꯃꯣꯏ ꯊꯝꯕꯥꯜ ꯂꯩꯈꯣꯛꯀꯨꯝꯕ ꯁꯦꯠꯅꯩꯗꯅ ꯑꯏꯤꯡꯕ ꯃꯆꯨꯗꯩ ꯐꯤꯗꯨꯁꯨ ꯑꯉꯧꯕꯒꯨꯝꯕ ꯇꯧꯅꯕꯅꯦ ꯑꯗꯨ ꯈꯔ ꯑꯩꯅꯅꯦ ꯅꯪ ꯂꯨꯍꯣꯡꯕ ꯋꯥꯠꯂꯦ ꯀꯥꯟꯗ ꯅꯪꯅ ꯍꯥꯏꯔꯛ ꯅꯤꯡꯁꯤꯡꯉꯛꯑꯣ ꯑꯗꯨꯒ ꯑꯩꯁꯨ ꯂꯥꯛꯑꯒꯦ ꯑꯗꯨꯒ ꯈꯔ ꯋꯥꯠꯂꯤꯀꯥꯟꯗ ꯅꯪ ꯄꯥꯝꯕ ꯄꯥꯝꯗꯕ ꯄꯣꯠꯇꯣ ꯑꯗꯨꯃꯥꯏꯅ ꯌꯦꯡꯅꯔꯁꯦ ꯑꯗꯣ ꯅꯣꯏꯅ ꯑꯌꯥꯝꯕꯩ ꯅꯨꯄꯤꯁꯦ ꯍꯥꯏꯗꯤ ꯅꯍꯥꯟ ꯑꯃꯨꯛ ꯃꯥꯡꯉ ꯃꯃꯥꯡꯗꯒꯤ ꯈꯪꯅꯕ ꯅꯨꯄꯤꯗꯨꯔ